ꯅꯪ ꯅꯨꯡꯉꯥꯏꯔꯤꯕꯔꫭ
ꯅꯨꯡꯉꯥꯏꯔꯤꯅꯦ ꯍꯧꯖꯤꯛꯀꯥꯟꯁꯦ
ꯀꯩꯀꯩ ꯏꯟꯖꯥꯡ ꯌꯦꯟꯖꯥꯡ ꯀꯥꯂꯦꯟꯒ ꯑꯣꯏꯔꯦ ꯀꯩꯀꯩ ꯆꯥꯔꯤꯒꯦ
ꯑꯁ ꯀꯩꯁꯨ ꯊꯣꯏꯗꯣꯛꯄ ꯆꯥꯗꯦꯗ ꯍꯧꯖꯤꯛꯀꯥꯟꯗꯤ ꯑꯆꯝꯕꯒꯨꯝꯕ ꯀꯩꯒꯨꯝꯕ ꯈꯔ ꯆꯥꯗ꯭ꯔꯒꯗꯤ
ꯑꯩꯁꯨ ꯑꯆꯝꯕ ꯉꯥꯛꯇꯅꯤ ꯍꯧꯖꯤꯛ ꯆꯥꯔꯤꯁꯦ ꯏꯁꯥ ꯅꯨꯡꯁꯥꯗꯁꯨ ꯐꯕꯀꯣ ꯑꯍꯜ ꯂꯃꯟꯗꯤ ꯑꯩꯈꯣꯏ ꯑꯩꯈꯣꯏꯗꯤ ꯑꯍꯜ ꯂꯃꯟꯁꯨ ꯌꯥꯎꯔꯃꯤꯅ ꯂꯥꯏꯅꯥ ꯇꯤꯟꯅꯥꯁꯦ ꯈꯪꯗꯦ ꯀꯩꯁꯜꯂꯥꯛꯑꯦꯕ ꯍꯧꯖꯤꯛꯀꯥꯟ ꯅꯥꯅꯔꯤꯕ ꯂꯥꯏꯅꯥ ꯇꯤꯟꯅꯥꯁꯤꯗꯅ ꯀꯥꯂꯦꯟꯒꯤ ꯋꯥꯔꯤꯗ ꯅꯠꯇꯅ ꯑꯩꯈꯣꯏꯗꯤ ꯌꯥꯔꯤꯉꯩ ꯆꯝꯊꯣꯡꯗꯤ ꯆꯥꯔꯦꯍꯦꯕ
ꯁꯥꯒ ꯑꯩꯈꯣꯏꯗꯤ ꯈꯤꯇꯪ ꯊꯥꯎ ꯅꯨꯡꯁꯥꯕ ꯍꯦꯛꯇ ꯅꯣꯏꯒꯟꯕ ꯃꯤꯅꯤꯅꯀꯣ
ꯃꯥꯅꯦ ꯑꯁ ꯊꯥꯎꯁꯤꯗꯤ ꯌꯥꯔꯤꯉꯩ ꯀꯛꯅꯕ ꯍꯣꯠꯅꯕꯤꯅꯤ ꯑꯗꯣ ꯊꯥꯎꯁꯤ ꯅꯣꯡ ꯐꯥꯗꯣꯛꯒ ꯆꯥꯔꯨꯕꯁꯤꯗꯤ ꯑꯗꯨꯝ ꯄꯨꯛꯇꯤ ꯅꯨꯡꯉꯥꯏꯇ꯭ꯔꯦ ꯍꯦ
ꯅꯦ ꯁꯥꯅ ꯁꯥꯕꯅꯦ ꯇꯨꯝꯕꯒ ꯉꯝꯗ꯭ꯔꯦ
ꯃꯥꯥꯅꯦ ꯇꯨꯝꯕꯒꯥ ꯉꯝꯗ꯭ꯔꯦ ꯑꯗꯨꯅ ꯊꯥꯎꯁꯦ ꯀꯔꯤ ꯍꯥꯏꯅꯤ ꯌꯥꯔꯒꯗꯤ ꯊꯥꯎ ꯍꯥꯏꯕ ꯊꯥꯎꯁꯦ ꯇꯣꯛꯑꯒꯦꯅ ꯈꯟꯕꯅꯦ ꯑꯗꯨ ꯇꯣꯛꯄꯁꯨ ꯌꯥꯗꯕ ꯃꯥꯁꯦ ꯃꯔꯛ ꯃꯔꯛꯇ ꯆꯥꯗ꯭ꯔꯗꯤ ꯉꯥ ꯉꯧꯕ ꯑꯃꯨꯛꯇꯕꯨ ꯍꯥꯏꯔꯁꯨ ꯊꯥꯎꯁꯤꯗ ꯆꯪꯉꯛꯏꯅꯦ ꯑꯃꯨꯛꯁꯨ
ꯅꯪꯕꯨ ꯍꯧꯖꯤꯛꯀꯥꯟꯁꯦ ꯑꯇꯣꯞꯄ ꯀꯩ ꯀꯩ ꯍꯣꯠꯅꯔꯤꯒꯦ
ꯏꯁ ꯀꯩꯝ ꯇꯧꯗꯦꯗ ꯌꯨꯝꯗ ꯁꯨꯝ ꯂꯩꯔꯦ ꯑꯗꯩ ꯑꯉꯥꯡ ꯅꯨꯡꯉꯥꯡ ꯈꯔ ꯂꯥꯏꯔꯤꯛ ꯂꯥꯏꯁꯨ ꯈꯔ ꯇꯥꯛꯑꯦ ꯑꯗꯨꯒ ꯏꯁꯥꯒꯤ ꯑꯣꯏꯕ ꯀꯩꯁꯨ ꯆꯥꯎꯈꯠ ꯊꯧꯔꯥꯡꯒꯤ ꯋꯥꯔꯤꯗꯤ ꯀꯩꯁꯨ ꯂꯩꯇꯦ
ꯑꯥ ꯅꯪ ꯅꯨꯄꯥꯅ ꯀꯃꯥꯏ ꯇꯧꯔꯤꯒꯦ ꯑꯩꯈꯣꯏ ꯊꯥꯏꯅꯁꯨ ꯋꯥꯔꯤ ꯁꯥꯟꯅꯔꯝꯕ ꯁꯨꯝ ꯅꯨꯡꯇꯤꯒꯤ ꯁꯥꯟꯅꯔꯝꯕꯗꯣ ꯀꯨꯏꯔꯦ ꯁꯥꯟꯅꯗꯕ
ꯊꯥꯏꯅꯩ ꯃꯇꯝꯒ ꯍꯧꯖꯤꯛꯀ ꯃꯥꯟꯅꯗ꯭ꯔꯦꯅꯦ
ꯃꯥꯟꯅꯗ꯭ꯔꯦ ꯅꯪ ꯑꯍꯣꯡꯕ ꯈꯔ ꯂꯩꯔꯕꯕꯨ ꯀꯃꯥꯏꯅ ꯇꯧꯔꯒꯦ
ꯑꯁ ꯍꯥꯃꯨ ꯍꯥꯃꯣꯏꯅꯤꯗ ꯚꯥꯏ ꯑꯍꯣꯡꯕꯩꯁꯦ ꯄꯥꯛ ꯍꯦꯛꯇ ꯂꯩꯇꯦꯗ ꯍꯧꯖꯤꯛꯀꯥꯟꯁꯦ
ꯑꯁ ꯃꯤ ꯑꯃ ꯍꯣꯡꯕ ꯍꯥꯏꯁꯦ ꯃꯇꯝ ꯆꯪꯏ ꯄꯩꯁꯥ ꯆꯪꯏ ꯑꯗꯨꯗꯒꯤ ꯀꯔꯤ ꯍꯥꯏꯅꯤ ꯌꯥꯝ ꯆꯪꯉꯤꯅꯦ ꯑꯩꯅ ꯍꯣꯡꯅꯤꯡꯉꯦꯅ ꯍꯦꯛꯇ ꯍꯣꯡꯕ ꯌꯥꯗꯦꯕ ꯑꯣ ꯑꯩ ꯍꯣꯡꯒꯦꯗꯤ ꯈꯪꯗꯦꯕꯣ ꯃꯥꯅꯦ ꯄꯩꯁꯥꯁꯦ ꯇꯥꯜ ꯐꯪꯉꯦ ꯑꯗꯣ ꯅꯥꯗꯕ ꯚꯥꯏ ꯍꯧꯖꯤꯛꯇꯤ ꯅꯥꯍꯟꯕꯤꯗꯕꯀꯣ ꯏꯃꯨꯡ ꯃꯅꯨꯡꯗ ꯑꯅꯥꯕ ꯑꯃ ꯍꯦꯛ ꯌꯥꯎꯔꯛ ꯄꯗꯥ ꯑꯩꯅ ꯆꯍꯤ ꯑꯃ ꯇꯥꯜꯂꯨꯕ ꯄꯩꯁꯥ ꯆꯍꯤ ꯑꯅꯤ ꯇꯥꯜꯂꯨꯕ ꯄꯩꯁꯥ ꯅꯣꯡꯃ ꯂꯣꯏꯕꯤꯅꯤ ꯑꯗꯨꯅ ꯅꯥ ꯅꯥꯗꯅꯤꯡꯉꯥꯏ ꯍꯥꯟꯅ ꯍꯣꯠꯅꯧ ꯍꯥꯏꯅꯕꯅꯤ ꯅꯣꯏꯒꯤ ꯂꯩꯔꯤꯕ ꯀꯔꯤ ꯍꯥꯏꯅꯤ ꯑꯍꯜ ꯂꯃꯟꯁꯤꯡꯗꯨꯁꯨ ꯁꯨꯈꯣꯏꯗꯤ ꯉꯥꯡꯅꯕꯗ ꯉꯥꯡꯅꯕꯗ ꯏꯕꯨꯡꯉꫭ ꯀꯔꯤ ꯍꯥꯏꯗꯣꯏꯅꯣ ꯈꯪꯗꯕꯤꯅꯤ ꯉꯥꯡꯂꯤ ꯁꯛꯑꯦ ꯃꯣꯏꯅ ꯊꯣꯛꯄ ꯑꯃ ꯉꯥꯡꯕꯤ ꯈꯨꯝꯕꯤ ꯃꯣꯏꯁꯤꯀꯣ ꯑꯗꯩ ꯉꯥꯡꯏꯁꯦ ꯑꯩꯈꯣꯏ ꯑꯉꯥꯡ ꯁꯦꯟꯅ ꯑꯃ ꯐꯩꯕ ꯑꯉꯥꯡꯗꯤ ꯑꯁ ꯅꯪꯅ ꯉꯥꯡꯉꯤꯗꯣ ꯑꯗꯨꯅ ꯐꯨꯕ ꯌꯥꯏꯗꯅ ꯏꯃꯥ ꯏꯄꯥ ꯑꯍꯥꯟ ꯑꯩꯈꯣꯏ ꯎꯄꯨ ꯏꯕꯦꯟꯗꯥꯒꯁꯦ ꯅꯣꯏ ꯉꯥꯡꯉꯤꯗ ꯁꯣꯏꯔꯦ ꯉꯥꯡꯉꯨꯕꯁꯨ ꯌꯥꯗꯦ ꯐꯨꯨꯔꯨꯕꯁꯨ ꯌꯥꯗꯦ ꯈꯪꯗꯦꯕꯨ
ꯑꯍꯜ ꯂꯃꯟ ꯑꯩꯁꯦ ꯍꯦꯛꯇ ꯒ꯭ꯌꯥꯟ ꯇꯥꯕꯁꯦ ꯍꯦꯛꯇ ꯋꯥꯠꯂꯤꯅꯦ ꯃꯔ ꯍꯧꯖꯤꯛ ꯍꯧꯖꯤꯛꯀꯥꯟꯁꯦ
ꯃꯣꯏꯗꯤ ꯑꯍꯟ ꯑꯣꯏꯔ ꯑꯣꯏꯔꯒ ꯑꯉꯥꯡꯒꯤ ꯃꯑꯣꯡꯅꯦ ꯃꯣꯏ ꯇꯧꯈꯠꯂꯛꯏꯁꯦ
ꯍꯣꯏ
ꯑꯉꯥꯡ ꯁꯦꯟꯅꯕꯅ ꯍꯦꯟꯅ ꯐꯩꯌꯦꯕ ꯑꯉꯥꯡ ꯅꯠꯇꯕ ꯑꯉꯥꯡꯁꯤꯡ ꯁꯦꯟꯅꯕꯗꯨꯗꯤ ꯃꯊꯥ ꯁꯥꯏꯌꯦꯕ ꯑꯗꯩ ꯆꯥꯒꯅꯨ ꯍꯥꯏꯔ ꯑꯊꯨꯝ ꯑꯔꯥꯛꯁꯤꯁꯨ ꯍꯨꯔꯥꯟ ꯍꯨꯔꯥꯟ ꯆꯥꯕꯤꯅꯦꯕ ꯑꯗꯨꯗꯒꯤ ꯍꯩꯗ ꯐꯪꯉꯦ ꯆꯥꯕ ꯌꯥꯗꯕ ꯍꯩ ꯃꯣꯏ ꯗꯥꯏꯕꯤꯇꯤꯁ ꯂꯩꯕꯒꯤ ꯍꯩ ꯂꯩꯕ ꯑꯩꯅꯧꯃꯨꯛꯇ ꯍꯧꯖꯤꯛ ꯍꯩꯩꯅꯧ ꯃꯇꯝꯅꯤꯗꯅ ꯍꯩꯅꯧꯒꯁꯨ ꯍꯨꯔꯥꯟ ꯍꯨꯔꯥꯟ ꯁꯦꯠꯇꯠꯄꯤꯅꯦ ꯃꯧ ꯆꯥꯕ ꯌꯥꯗꯦ ꯀꯥꯏꯁꯨ ꯌꯥꯗꯕꯤꯅꯦ ꯃꯣꯏꯗꯤ ꯍꯥꯏꯔꯨꯔꯦ ꯁꯠ ꯔꯤꯖꯟꯗ ꯈꯔ ꯆꯥꯕꯁꯦ ꯍꯤꯗꯥꯛ ꯒꯨꯂꯤꯁꯤ ꯄꯤꯖꯔ ꯂꯣꯏꯔꯦ ꯍꯤꯗꯥꯛ ꯒꯨꯂꯤ ꯄꯤꯖꯔꯒꯥ ꯈꯔꯁꯨ ꯗꯨꯝ ꯌꯦꯡꯁꯤꯟꯅꯗꯕ ꯎꯁꯤꯟꯅꯗ ꯇꯧꯔꯅꯤ
ꯅꯣꯏ ꯑꯍꯟꯉꯩꯗꯤ ꯕꯤꯄꯤ ꯗꯥꯏꯕꯤꯇꯤꯁ ꯐꯧꯇꯤ ꯂꯩꯇꯕ꯭ꯔꯣ ꯀꯃꯥꯏ ꯇꯧꯒꯦ
ꯗꯥꯏꯕꯦꯇꯤꯁꯀꯨꯝꯕꯗꯤ ꯊꯣꯏꯗꯣꯛꯅ ꯂꯩꯅꯗꯦ ꯕꯤꯄꯤꯒꯨꯝꯕꯗꯤ ꯍꯧꯖꯤꯛꯀꯥꯟꯗꯤ ꯕꯤ ꯄꯤ ꯍꯥꯏꯁꯤꯗꯤ ꯑꯩꯈꯣꯏꯒꯤ ꯀꯩꯅꯣꯒꯤ ꯇꯥꯏꯞꯇ ꯑꯣꯏꯅꯔꯦ
ꯃꯥꯅꯦ ꯑꯎꯟꯄꯣꯠꯀꯤ ꯇꯥꯏꯞꯇ ꯄꯣꯛꯄꯗꯣ ꯎꯠꯂꯛꯑꯥꯕꯅꯦꯕ ꯅꯪ ꯕꯤꯄꯤꯁꯨ ꯂꯩꯕ ꯁꯦꯜꯐꯨ ꯊꯥꯖꯤꯜꯂꯛꯄꯩ ꯇꯥꯏꯞꯇꯅꯤ ꯈꯪꯗꯦ ꯏꯕꯣ ꯕꯤ ꯄꯤ ꯍꯥꯏꯕ ꯄꯣꯠꯁꯤꯅ ꯀꯌꯥꯝ ꯀꯃꯥꯏꯅ ꯇꯧꯔ ꯀꯔꯝ ꯀꯥꯟꯗꯒꯤ ꯀꯃꯥꯏꯅ ꯍꯧꯔꯛꯈ꯭ꯔꯤꯕ ꯂꯩꯅꯥꯅꯣ ꯈꯪꯗꯦ
ꯚꯥꯏ ꯍꯧꯖꯤꯛꯇꯤ ꯑꯩꯈꯣꯏꯒꯤ ꯆꯤꯟꯖꯥꯛꯁꯤ ꯌꯥꯝꯅ ꯑꯍꯣꯡꯕꯁꯦ ꯌꯥꯝ ꯑꯣꯏꯔꯦꯗ ꯍꯧꯖꯤꯛꯀꯥꯟꯁꯦ
ꯃꯥꯅꯦ ꯆꯤꯟꯖꯥꯛꯁꯤꯅꯁꯨ ꯑꯣꯏꯕ ꯆꯥꯔꯤꯕ ꯍꯥꯔꯅꯨꯡ ꯎꯝ
ꯊꯥꯏꯉꯩꯁꯦ ꯑꯍꯜ ꯂꯃꯟꯉꯩ ꯑꯩꯈꯣꯏ ꯑꯩꯈꯣꯏ ꯕꯥ ꯄꯣꯝꯑꯝꯕ ꯑꯩꯈꯣꯏ ꯄꯨꯍꯣꯏ ꯕꯣꯛꯍꯣꯏ ꯁꯤꯡꯗꯣ ꯑꯩꯈꯣꯏꯒꯤ ꯖꯤꯄꯤ ꯅꯨꯡꯕꯤ ꯂꯩ ꯈꯣꯠꯂꯤꯒ ꯍꯥꯏꯕꯁꯦ ꯍꯣꯏ ꯃꯥ- ꯇꯝꯗ ꯂꯩꯕ ꯃꯤꯁꯦ ꯀꯩꯁꯨ ꯌꯥꯝ ꯀꯥ ꯍꯦꯟꯅ ꯌꯥꯎꯗꯦꯕ ꯃꯁꯤꯡ ꯊꯤꯕ ꯌꯥꯏ ꯃꯇꯝ ꯎꯝ ꯌꯨꯝꯊꯣꯡ ꯈꯨꯗꯤꯡꯒꯤ ꯕꯤꯄꯤ ꯂꯩꯇꯕ ꯃꯤꯕꯨ ꯑꯌꯥꯝꯕ ꯕꯨ ꯂꯩꯕꯨ ꯂꯩꯁꯤꯜꯂꯛꯇ꯭ꯔꯦꯗ
ꯂꯩꯇ꯭ꯔꯦ ꯕꯤꯄꯤ ꯂꯩ ꯂꯩ ꯍꯥꯏꯔꯒ ꯅꯨꯡꯉꯥꯏꯅꯕꯤ ꯄꯩꯁꯥ ꯄꯥꯏꯕꯤꯃꯤꯒꯤ ꯇꯥꯏꯞ ꯈꯟꯅꯔꯦꯅꯦ ꯍꯧꯖꯤꯛꯁꯦ
ꯍꯣ ꯍꯣꯏ
ꯀꯔꯤ ꯍꯥꯏꯗꯨꯏꯅꯣ
ꯑꯩꯈꯣꯏ ꯑꯩꯈꯣꯏꯅ ꯄꯨꯛ ꯆꯥꯎꯔꯛꯏꯁꯦ ꯑꯩꯈꯣꯏꯒꯤ ꯀꯥꯡꯈꯣꯏ ꯁꯧꯒ꯭ꯔꯤꯅ ꯌꯥꯕ ꯅꯠꯇꯦꯒꯨꯝꯕ
ꯃꯥꯅꯦ ꯃꯥꯅꯦ ꯇꯦꯡ ꯇꯦꯡ ꯍꯥꯏꯅ ꯍꯥꯏꯖꯤꯟꯕꯗꯣ ꯄꯨꯛꯇꯒ ꯇꯦꯡ ꯈꯔ ꯂꯩꯗꯥꯏꯅꯦ ꯚꯗꯤꯑꯣ ꯈꯔ ꯑꯗꯨꯀꯥꯛꯇꯣ ꯊꯝꯖꯤꯜꯂꯛꯀꯅꯤꯕ ꯑꯥ ꯁꯤ ꯅꯠꯇꯦꯅꯦ ꯀꯥꯏꯅꯀꯣ ꯑꯗꯣ
ꯍꯣꯏ ꯆꯥꯒꯗꯝꯃꯦ ꯃꯆꯤ ꯑꯣꯏꯕ ꯆꯤꯟꯖꯥꯛ ꯆꯥꯗꯕ ꯁꯨꯝ ꯍꯥꯎꯋꯦꯅ ꯆꯤꯟꯗ ꯍꯥꯎꯕ ꯖꯪ ꯐꯨꯠ ꯇꯥ ꯄꯨꯡꯆꯥ ꯆꯥꯁꯤꯟꯕꯒꯤꯅꯦ ꯚꯥꯏ ꯍꯧꯖꯤꯛ ꯅꯣꯏꯈꯠꯂꯛꯏꯁꯦ ꯑꯩꯁꯨ ꯁꯨꯝ ꯍꯥꯏꯋꯅꯦ ꯎꯔꯗꯤ ꯆꯥꯅꯤꯡꯉꯤꯅꯦ ꯎꯔꯗꯤ ꯆꯥꯅꯤꯡꯕꯅꯤꯅ ꯑꯐꯕꯁꯦ ꯑꯣꯏꯒꯅꯤ
ꯅꯥꯀꯟꯗ ꯑꯩꯈꯣꯏꯒꯤ ꯌꯦꯟ ꯊꯣꯡꯕꯗꯨ ꯈꯤꯟ ꯊꯝꯕꯗ ꯑꯩꯈꯣꯏꯗꯤ ꯀꯥꯡꯁꯣꯏ ꯊꯣꯡꯕꯗꯨ ꯏꯟꯊꯣꯛꯏꯅꯤ ꯀꯩꯅꯣ
ꯃꯥꯅꯦ ꯁꯨꯄꯔꯃꯦꯟ ꯀꯥꯡꯁꯣꯏꯗꯨꯗꯤ ꯆꯥꯗ꯭ꯔꯁꯨ ꯌꯥꯏ ꯈꯜꯂꯛꯑꯦꯕ ꯑꯗꯨ ꯌꯦꯟꯗꯨ ꯆꯥ ꯍꯧꯕꯅ ꯐꯩ ꯈꯤꯇꯪ ꯍꯥꯎꯍꯧꯕꯗꯨꯅ ꯐꯩꯌꯦꯅ
ꯎꯝ
ꯈꯪꯗꯦꯗ ꯅꯨꯄꯥ ꯀꯃꯥꯏꯅ ꯁꯤ ꯀꯌꯥꯝ ꯀꯨꯏꯅ ꯍꯤꯡꯗꯨꯏꯅꯣ ꯈꯪꯗꯦ ꯍꯧꯖꯤꯛ ꯆꯥꯏꯅꯔꯤꯕ ꯍꯥꯔꯕꯨ ꯍꯥꯏꯕꯣ ꯑꯗꯩ ꯇꯤꯜꯍꯥ ꯇꯤꯗꯥꯛꯄꯨ ꯍꯥꯏꯕ ꯃꯌꯥꯝꯁꯤꯒ ꯑꯈꯣꯏꯅ ꯆꯥꯔꯤ ꯊꯛꯢꯁꯤꯒ ꯂꯩꯔꯤꯕ ꯂꯩꯅꯥꯉꯩꯖꯤꯒ꯫ ꯀ꯭ꯥꯌꯝ ꯀꯨꯢꯅꯕꯨ ꯍꯤꯡꯗꯣꯢꯅꯣ ꯒꯌ꯭ꯥꯟ ꯇꯥꯁꯜꯂꯛꯇ꯭ꯔꯦ
ꯍꯪꯗꯦꯗ ꯇꯧꯁꯤꯦ ꯆꯥꯖꯦ
ꯖꯤꯀꯥꯟꯖꯤ ꯒ꯭ꯌꯥꯟ ꯇꯥꯗꯦ꯫
ꯒꯤ ꯏꯔꯥꯡꯅꯦ ꯑꯗꯩ ꯂꯥꯏꯅꯥ ꯖꯤꯅꯥꯅꯦ ꯑꯍꯣꯡꯕꯩ ꯑꯍꯣꯡꯕ ꯉꯥꯛꯇ ꯂꯩꯔꯦꯗ ꯍꯧꯖꯤꯛꯀꯥꯟꯁꯦ꯫
ꯍꯣꯡꯗꯕ ꯂꯩꯇꯦ ꯍꯣꯡꯗ꯭ꯔꯤꯕ ꯍꯥꯏꯕꯨ ꯅꯣꯏꯈꯣꯏꯗ ꯉꯥꯏꯔꯦ ꯑꯩꯈꯣꯏ ꯊꯕꯛ ꯇꯧ ꯐꯪꯗꯦ ꯍꯧꯖꯤꯛꯄ ꯑꯗꯨꯝ ꯌꯥꯅ ꯌꯥꯅꯕ ꯑꯔꯩꯕ ꯈꯔ ꯑꯗꯨꯝ ꯆꯥꯔ ꯂꯩꯕꯩ ꯃꯑꯣꯡꯅꯦꯕ ꯍꯧꯖꯤꯛ ꯑꯩꯈꯣꯏ ꯂꯩꯔꯤꯁꯦ
ꯑꯗꯨꯅꯤꯅꯦ ꯚꯥꯏ ꯑꯩꯈꯣꯏꯅ ꯁꯨꯃꯥꯏꯅ ꯂꯩꯕꯁꯦ ꯍꯥꯏꯗꯤ ꯁꯨꯝ ꯏ ꯅꯪꯒꯤꯁꯨ ꯅꯃꯥꯟ ꯅꯃꯥꯟꯅꯕ ꯁꯨꯝ ꯊꯕꯛ ꯏꯪꯈꯥꯡ ꯇꯧꯕꯤꯕ ꯁꯨꯝ ꯌꯥꯎꯔꯝꯃꯅꯤ꯫
ꯑꯩꯈꯣꯏꯒꯤꯁꯨꯨꯝ ꯃꯌꯥꯝ ꯌꯥꯎꯁꯜꯂꯛꯑꯦ ꯑꯗꯩ ꯁꯨꯝ ꯑꯩꯈꯣꯏꯅ ꯁꯨꯝ ꯄꯊꯥꯁꯨ ꯊꯣꯛꯎꯧꯗ ꯁꯨꯝ ꯃꯊꯥ ꯁꯥꯕꯁ ꯁꯨꯝ ꯍꯦꯜꯂꯛꯏꯃꯤꯅꯦ ꯍꯌꯦꯡ ꯅꯨꯄꯤꯉꯥꯡꯒ ꯊꯤꯔꯀꯥꯟꯗꯗꯤ ꯀꯃꯥꯏꯅ ꯂꯩꯒꯅꯤ ꯑꯩꯈꯣꯏꯗꯤ
ꯃꯥꯅꯦ ꯅꯨꯄꯤ ꯑꯉꯥꯡ ꯊꯤꯔꯀꯥꯟꯗ ꯀꯃꯥꯏꯅ ꯍꯤꯡꯁꯤꯒꯦ ꯈꯟꯕꯁꯤꯅꯅꯦ ꯚꯥꯏ ꯑꯩꯅ ꯅꯨꯄꯤ ꯊꯤꯉꯝꯗ꯭ꯔꯤꯁꯦ ꯍꯧꯖꯤꯛꯀꯤ ꯑꯣꯏꯅ꯫ ꯅꯠꯇ꯭ꯔꯗꯤ ꯂꯩꯔꯤꯕ ꯆꯍꯤꯁꯤꯗ ꯅꯨꯄꯤ ꯊꯤꯖꯤꯜꯂꯒ ꯏꯆꯥ ꯏꯁꯨꯕꯧ ꯐꯩꯅꯥꯝ ꯆꯥꯎꯕ ꯌꯥꯕꯩ ꯃꯇꯝ ꯑꯣꯏꯁꯤꯜꯂꯛꯑꯕꯅꯦꯕ꯫ ꯁꯦꯡꯅ ꯊꯥꯏꯅꯒꯤ ꯑꯍꯪꯈꯩꯅ ꯍꯥꯏꯕ ꯅꯨꯄꯤ ꯊꯤꯕ ꯊꯦꯡꯃꯜꯂꯦꯅꯦ ꯅꯣꯏ ꯅꯨꯄꯤ ꯊꯤꯔ ꯍꯌꯦꯡ ꯅꯆꯥꯥꯅ ꯁꯨꯅ ꯅꯣꯏꯗ ꯄꯨꯄꯨ ꯀꯧꯔꯅꯤ ꯕꯣꯕꯣꯛ ꯀꯧꯔꯅꯤ ꯍꯥꯏꯕ ꯃꯇꯝꯗꯣ ꯑꯣꯏꯁꯤꯜꯂꯛꯑꯕꯅꯦꯕ꯫ ꯆꯍꯤꯖꯦ ꯪ ꯑꯃ ꯑꯃꯣ ꯁꯨꯝ ꯂꯩꯔꯤꯁꯤꯅꯦ ꯀꯔꯝ ꯀꯥꯟꯗ ꯂꯥꯛꯇ꯭ꯔꯤꯕ ꯏꯝꯄ꯭ꯔꯨꯚꯃꯦꯟꯅꯣ ꯈꯪꯗꯦ
ꯎꯝ꯫ ꯏꯁ ꯅꯣꯡꯃꯗꯤ ꯑꯗꯨꯝ ꯑꯩꯈꯣꯏꯁꯨ ꯊꯥꯕꯜ ꯂꯝꯗꯤ ꯑꯗꯨꯝ ꯊꯣꯛꯂꯛꯈꯤꯅꯤ ꯍꯥꯏꯕꯒꯤ ꯑꯁꯥꯗꯨꯅꯦ ꯚꯥꯏ ꯍꯤꯡꯉꯤ
ꯅꯣꯡꯃꯗꯤ ꯍꯪꯒꯥꯝ ꯄꯥꯟꯁꯂꯛꯀꯤꯅꯤꯗꯣ
ꯊꯣꯛꯇ꯭ꯔꯤꯕ ꯊꯣꯛꯂꯣꯏꯗ꯭ꯔꯤꯕ ꯅꯣꯡꯆꯨꯞ ꯅꯣꯡꯆꯨꯞꯇꯒꯤ ꯅꯨꯃꯤꯠꯀꯥꯁꯦ ꯑꯅꯤ ꯑꯍꯨꯝꯒ ꯊꯣꯛꯂꯛꯑꯀꯥꯟꯗꯒ ꯊꯣꯛꯂꯛꯀꯗꯣꯢꯔ ꯒ꯭ꯌꯥꯟ ꯇꯥ꯭ꯗꯔꯦ꯫ ꯇ ꯂꯦ
ꯑꯣ ꯍ
ꯂꯥꯏꯐꯁꯦ ꯕꯔꯕꯥꯠ ꯇꯥꯔꯦ ꯀꯥꯏꯅ ꯍꯥꯏꯕ ꯍꯧꯖꯤꯛꯀꯥꯟꯒꯤ ꯗꯥꯏꯂꯣꯛ ꯑꯃ ꯂꯩꯗꯏꯅꯦ ꯑꯗꯨꯒꯤ ꯏꯁꯇꯦꯖꯇꯅꯦ ꯚꯥꯏ
ꯑꯥ ꯊꯣꯏꯗꯣꯛꯅꯕꯨ ꯁꯨꯝꯕꯩ ꯋꯥꯈꯜꯁꯦ ꯊꯣꯏꯗꯣꯛꯅꯕꯨ ꯈꯜꯂꯨꯗꯕꯅꯤꯅꯦ ꯚꯥꯏ꯫
ꯂꯩꯇꯅ ꯁꯉꯥꯡꯉꯩ ꯑꯗꯨꯗꯤ ꯌꯥꯅ ꯌꯥꯅꯕ ꯃꯥꯄꯜ ꯈꯔ ꯁꯥꯟꯅ ꯑꯗꯨꯗꯒꯤ ꯈꯔ ꯀꯣꯏꯕ ꯆꯠ ꯑꯗꯒꯤ ꯀꯩ ꯍꯥꯏꯅꯤ ꯀꯣꯏꯆꯠ ꯆꯠꯂꯒ ꯈꯟꯗꯦꯕ ꯁꯌꯦꯡ ꯀꯣꯟꯅ ꯑꯩꯁꯦ ꯀꯩꯗꯧꯔꯛꯇꯣꯏꯅꯣ ꯀꯥꯏꯅ ꯑꯗꯩ ꯑꯉꯥꯡ ꯑꫭꯏꯔꯤꯉꯩꯗꯥꯗꯤ ꯋꯥꯈꯜ ꯌꯥꯝ ꯈꯜꯂꯛ ꯍꯥꯌꯡ ꯆꯥꯎꯔꯥ ꯗꯣꯛꯇꯔ ꯑꯣꯏ ꯀꯥꯏꯅ ꯈꯜꯂꯛꯑꯦ ꯑꯗꯨꯒ ꯆꯥꯎꯔꯀꯥꯟꯗꯗꯤ ꯌꯥꯈꯤꯗ꯭ꯔꯦ
ꯑꯥ ꯁꯨꯝ ꯋꯥꯈꯟꯗꯪ ꯁꯨꯝ ꯈꯜꯂ ꯁꯨꯝ ꯇꯣꯛꯈꯤꯕꯗꯣ ꯍꯣꯠꯅꯕꯅ ꯁꯨꯝ ꯌꯥꯎꯍꯧꯗꯕꯗ
ꯃꯥꯅꯦ ꯍꯣꯠꯅꯕꯗꯤ ꯌꯥꯎꯍꯧꯗꯕ ꯍꯣꯠꯇꯤ ꯍꯣꯠꯅꯕ ꯑꯗꯨ ꯅꯤꯌꯣꯝ ꯆꯨꯝꯗꯕꯩꯩꯔ ꯈꯪꯗꯦꯅꯦ ꯍꯣꯠꯅꯕꯁꯤ ꯚꯥꯏ ꯃꯥꯏ ꯄꯥꯛꯇ꯭ꯔꯦ ꯌꯧꯗꯕꯒꯤ ꯍꯥꯏꯗꯣꯏꯔꯥ꯫ ꯑꯩꯈꯣꯏꯅ ꯍꯩꯇꯕꯒꯤ ꯍꯥꯏꯗꯣꯏꯔꯥ
ꯍꯥꯏꯗꯤ ꯑꯗꯨꯝ ꯃꯤ ꯃꯤꯅ ꯍꯣꯠꯅꯕ ꯑꯃ ꯑꯃ ꯇꯧꯕꯗꯗꯤ ꯇꯨꯝ ꯈꯣꯏꯒꯤ ꯇꯨꯝꯕ ꯆꯥꯕ ꯈꯪꯗꯝꯉꯩ ꯃꯤꯗꯤ ꯂꯥꯏꯔꯤꯛ ꯂꯥꯏꯁꯨ ꯄꯥꯏ ꯑꯩꯈꯣꯏꯒꯤꯅ ꯂꯥꯏꯔꯤꯛꯇ ꯄꯥꯔꯖꯨ ꯈꯣꯏꯒꯤ ꯂꯥꯏꯒꯤ ꯁꯣꯏꯗꯅꯕꯒꯤ ꯇꯥꯏꯞ ꯇꯧꯔꯦ꯫
ꯃꯥꯅꯦ ꯃꯥꯅꯦ ꯉꯥꯏꯍꯥꯛ ꯉꯥꯏꯍꯥꯛꯀꯤ ꯑꯩꯈꯣꯏ ꯃꯥꯅꯦ ꯎꯟꯁꯔ ꯐꯥꯔꯦ ꯈꯣꯏ ꯃꯥꯗ ꯍꯥꯏꯖꯤꯟꯕ ꯌꯥꯅꯅꯕ ꯃꯑꯣꯡ ꯀꯣ ꯏꯆꯥꯗꯤ ꯂꯥꯏꯔꯤꯛ ꯄꯥꯏꯒ ꯍꯥꯏꯔꯒ ꯆꯥꯅꯕꯒ ꯄꯤꯁꯤꯜꯂꯛꯄꯗꯨꯅꯦꯕ ꯑꯩꯈꯣꯏꯅ ꯍꯔꯥꯎꯔꯤꯁꯦ ꯏꯆꯥꯒꯤ ꯆꯥ ꯂꯣꯟꯗꯤ ꯌꯦ ꯀꯥꯏꯅꯒ ꯍꯥꯏꯔꯛꯄ ꯄꯗꯣ ꯑꯗꯨ ꯍꯥꯏꯔꯛꯅꯕ ꯑꯅ ꯑꯩꯈꯣꯏꯅ ꯂꯥꯏꯔꯤꯛ ꯄꯥꯔꯛꯏꯁꯦ ꯃꯇꯝꯗꯨꯗ ꯑꯗꯨꯒꯤ ꯑꯗꯨꯅꯤ
ꯇꯦꯕꯜ ꯃꯊꯛꯇ ꯑꯗꯨꯝ ꯐꯝꯃꯒ
ꯇꯦꯕꯜ ꯈꯔꯁꯤꯅ ꯑꯗꯒꯤ ꯅꯥꯊꯤ ꯈꯔ ꯀꯣꯠ ꯑꯗꯒꯤ ꯀꯦꯟꯗꯟ ꯈ ꯃꯇꯝꯗꯨ ꯀ ꯀꯦꯟꯗꯜꯒ ꯊꯥꯜꯂꯛꯏꯗꯅ ꯀꯦꯗꯟ ꯃꯊꯤ ꯀꯥꯁꯦ ꯌꯥꯝ ꯄꯥꯏꯔꯛꯑꯦ ꯀꯦꯇꯟ ꯃꯊꯤ ꯈꯣꯠꯄꯤ ꯌꯥꯝ ꯁꯥꯟꯅꯔꯛꯑꯦꯕꯣ꯫
ꯑꯍꯜ ꯂꯃꯟꯔꯒꯅꯦꯛ ꯈꯔ ꯍꯦꯛ ꯇꯧꯁꯤꯟꯕꯤ
ꯁꯪꯁꯥꯔ ꯑꯃ ꯐꯥꯅ ꯍꯣꯠꯅꯕꯁꯤꯗ ꯄꯨꯡꯈꯥꯏ ꯄꯨꯡꯗꯤ ꯆꯪꯗꯣꯏꯁꯦ ꯑꯟꯇꯪ ꯃꯤꯅꯤꯠ ꯃꯉꯥꯈꯛ ꯄꯥꯕꯗ ꯐꯥꯗꯧ ꯀꯣꯏ ꯁꯥꯗꯣ ꯄꯨꯡꯈꯥꯏ ꯄꯨꯡꯃꯨꯛ ꯆꯪꯁꯤꯜꯂꯛꯑꯗꯤ ꯃꯇꯝꯁꯨ ꯃꯥꯡꯉꯦ ꯑꯗꯨꯗꯒꯤ ꯀꯥꯟꯅꯕꯁꯨ ꯑꯣꯏꯗ꯭ꯔꯦꯗꯅ ꯃꯇꯝꯌꯥꯝ ꯃꯥꯡꯍꯜꯂꯛꯇꯦꯗ ꯑꯩꯈꯣꯏꯁꯦ ꯍꯧꯖꯤꯛꯇ ꯒ꯭ꯌꯥꯟ ꯇꯥꯔꯛꯄ ꯋꯥꯅꯦꯕ꯫
ꯃꯥꯅꯦ ꯃꯇꯝꯗꯣ ꯑꯩꯈꯣꯏꯅ ꯂꯥꯏꯔꯤꯛ ꯂꯥꯏꯁꯨꯗꯣ ꯐꯖꯅ ꯑꯣꯖꯥꯁꯤꯡꯅꯗꯤ ꯑꯗꯨꯝ ꯍꯥꯏꯗꯅꯀꯣ꯫
ꯍꯣꯏ ꯅꯣꯏ ꯀꯣꯟꯅ ꯅꯤꯡꯉꯝꯗꯣ ꯑꯩ ꯄꯣꯛꯁꯦ ꯃꯥꯅꯦ
ꯀꯣꯟꯅ ꯅꯤꯡꯉꯝꯃꯣꯏ ꯅꯣꯏ ꯍꯣꯠꯅꯕ ꯍꯥꯏꯁꯦ ꯃꯇꯝ ꯂꯩꯇꯦ ꯅꯣꯏꯅ ꯍꯧꯖꯤꯛ ꯆꯍꯤ ꯇꯔꯥꯃꯔꯤ ꯇꯔꯥꯃꯉꯥ ꯀꯨꯟ ꯁ꯭ꯋꯥꯏꯕ ꯍꯣꯠꯅꯕꯗ ꯍꯌꯦꯡ ꯇꯨꯡ ꯀꯣꯏꯅ ꯅꯨꯡꯉꯥꯏꯅ ꯍꯤꯡꯗꯣꯏꯅꯦ ꯁꯤꯗ ꯅꯣꯏꯅ ꯂꯥꯡ ꯊꯣꯛꯇꯅ ꯈꯣꯠꯇꯣꯛꯇꯅ꯫ ꯂꯩꯔꯒꯗꯤ ꯑꯦ ꯅꯣꯏ ꯋꯥꯗꯣꯏꯅꯤ ꯋꯥꯗꯣꯏꯅꯤ ꯍꯥꯏꯕꯗꯣ꯫
ꯃꯥꯅꯤ ꯃꯥꯅꯦ ꯑꯩꯈꯣꯏꯅ ꯀꯔꯤꯝ ꯀꯔꯤꯝ ꯈꯟꯕꯤꯗꯥ ꯆꯨꯝꯃꯦ ꯀꯔꯤꯝ ꯈꯟꯕꯤꯔꯛꯄꯗꯦꯗ ꯥ ꯑꯁ ꯍꯥꯏꯖꯔꯤꯕꯣꯅꯤ ꯑꯩꯈꯣꯏ ꯃꯤꯒꯤ ꯑꯣꯖꯥꯅ ꯍꯥꯏꯕꯕꯨ ꯀꯥꯏꯅ ꯎꯝ ꯀꯩꯁꯨ ꯈꯜꯂꯛꯇꯦꯗ ꯈꯜꯂꯛꯇꯕꯗꯨꯒꯤ ꯃꯍꯩꯅꯤ ꯚꯥꯏ ꯍꯧꯖꯤꯛ ꯐꯪꯉꯤꯁꯦ ꯌꯥꯝ ꯐꯪꯉꯦ ꯐꯅ ꯌꯩꯔꯦ ꯃꯥꯍꯩꯖꯦ꯫
ꯃꯍꯩꯖꯦꯕꯨ ꯆꯦꯀꯥꯏꯔꯦꯍꯦ ꯃꯍꯩ ꯆꯥꯗ꯭ꯔꯦ ꯁꯨꯝꯕ ꯃꯍꯩꯁꯤꯕꯨ ꯀꯔꯝ ꯀꯥꯟꯗꯕꯨ ꯑꯃꯨꯛꯇꯪꯗꯤ ꯑꯈꯣꯏꯖꯨ ꯀꯣꯛꯅꯕ ꯊꯕꯛ ꯏꯪꯈꯥꯡ ꯃꯛ ꯇꯧ ꯉꯝꯍꯧꯗ꯭ꯔꯒꯁꯨ ꯁꯦꯟꯊꯣꯛ ꯂꯝꯕꯤ ꯀꯔꯤ ꯀꯔꯤ ꯇꯧꯕ ꯌꯥꯕ ꯑꯃ ꯑꯃ ꯍꯥꯏꯁꯦ ꯂꯩꯅꯕ ꯎꯝ
ꯍꯣꯠꯅꯕ ꯂꯦꯞꯄ ꯌꯥꯗꯦ ꯍꯧꯖꯤꯛ ꯑꯩꯈꯣꯏꯒꯤꯗꯤꯀꯣ
ꯍꯣꯠꯅ ꯍꯣꯠꯅꯔꯒ ꯁꯨꯝ ꯃꯅꯤꯡ ꯁꯨꯝ ꯍꯜꯂꯛꯄ ꯁꯤꯅꯤꯅꯦ ꯚꯥꯏ꯫
ꯑꯦꯁ ꯅꯣꯡꯃꯌꯨ ꯅꯣꯡꯃꯅꯤ ꯃꯥꯏ ꯄꯥꯛꯆꯔꯛꯀꯗꯤ ꯚꯥꯏ ꯄꯥꯛꯂꯛꯇ꯭ꯔꯒ ꯄꯥꯛꯂꯛꯈꯤꯗ꯭ꯔꯦꯗꯅ ꯑꯗꯨꯒ ꯄꯥꯢ ꯃꯑꯣꯡ ꯑꯝꯗ ꯁꯨꯝ ꯍꯣꯠꯅ ꯇꯥꯔꯗꯤ ꯑꯩ ꯍꯌꯦꯡ ꯀꯣꯟꯅ ꯊꯕꯛ ꯇꯧꯍꯧꯗ꯭ꯔꯕꯁꯨ ꯑꯩ ꯍꯤꯡꯕꯒꯤ ꯀꯩ ꯍꯥꯏꯅꯤ ꯍꯤꯡꯕꯗ ꯆꯪꯗꯕ ꯌꯥꯗꯕ ꯄꯣꯠꯂꯝ ꯆꯔꯝꯗꯨꯗꯤ ꯃꯔꯥꯡ ꯀꯥꯏꯅꯗꯤ ꯐꯪꯕꯒꯤ ꯃꯑꯣꯡꯗꯤ ꯂꯩꯌꯦꯕ ꯑꯗꯨ ꯑꯗꯨꯃꯛꯀꯤ ꯏꯁꯇꯦꯖ ꯌꯥꯧꯅꯕ ꯍꯣꯠꯅꯍꯧꯔꯁꯦ ꯅꯠꯇ꯭ꯔꯗꯤ ꯁꯨꯝ ꯍꯥꯟꯅ ꯌꯥꯅ ꯌꯥꯅꯕ ꯍꯥꯟꯅꯩ ꯃꯑꯣꯡꯗꯨꯗꯤ ꯢꯁ ꯌꯥꯔꯣꯏꯗ꯭ꯔꯤꯕꯣ ꯍꯧꯖꯤꯛ ꯊꯤ ꯑꯉꯥꯡ ꯑꯣꯏꯔꯤꯉꯩꯒꯤ ꯃꯑꯣꯡꯗꯣ ꯑꯗꯨꯝ ꯍꯟꯖꯤꯜꯂꯛꯑꯗꯤ ꯈꯣꯢ ꯆꯩꯔꯛ ꯑꯦꯕ ꯌꯥꯝꯅ꯫
ꯅꯪ ꯍꯌꯦꯡ ꯀꯣꯟꯅ ꯃꯊꯥ ꯁꯥꯅꯤ ꯗꯁꯥ ꯇꯥꯅꯤ ꯍꯥꯏꯕꯗꯨ ꯑꯣꯏ ꯂꯩꯔꯝꯃꯦꯕ꯫
ꯃꯥꯅꯦ ꯄ꯭ꯔꯃꯥꯟꯗꯣ ꯑꯍꯜꯂꯝꯃꯟꯒꯤ